ꯍꯜꯂꯣ ꯑꯣ ꯇꯥꯏꯌꯦ ꯅꯨꯡꯉꯥꯏꯔꯤꯕ꯭ꯔꯣ?
ꯅꯨꯡꯉꯥꯏꯔꯤꯌꯦ ꯅꯪꯗꯤ?
ꯅꯨꯉꯥꯏꯔꯤꯌꯦ
ꯑꯥ ꯋꯥꯔꯤ ꯇꯧꯕꯅꯦ
ꯍꯣꯔꯤ ꯁꯧ ꯇꯧꯁꯦ ꯇꯧꯁꯦ ꯃꯔꯨꯞꯁꯤꯡꯗꯤ ꯉꯥ ꯐꯥꯕ ꯋꯥꯔꯤꯗꯤ ꯉꯥ ꯐꯥꯕ ꯋꯥꯔꯤꯗꯤ ꯈꯪ ꯈꯪꯗꯦ ꯍꯟꯗꯛ ꯉꯥꯁꯦ ꯂꯩꯗꯤ ꯂꯩꯌꯦ꯫ ꯐꯕꯥ ꯆꯠꯇ꯭ꯔꯦ ꯄꯥꯠꯇꯒꯤꯀꯣ ꯍꯒꯠꯆꯕꯒꯤ ꯏꯁꯤꯡꯗꯣ
ꯎꯝ꯫
ꯍꯟꯗꯛꯄꯨꯗꯤ ꯆꯠꯇ꯭ꯔꯦꯗ ꯑꯩꯅꯁꯨ ꯆꯠ ꯍꯟꯗ꯭ꯔꯦ꯫ ꯉꯥ ꯐꯥꯔ ꯉꯥ ꯐꯥꯔꯛꯂꯒ ꯌꯥꯝꯃꯟꯕꯒꯤ ꯆꯥꯕ ꯉꯝꯅꯕ ꯑꯗꯨꯒꯤ ꯑꯩꯕꯨ ꯁꯪꯉꯒ ꯑꯗꯨꯝ ꯂꯩꯌꯣ ꯑꯩꯅ ꯍꯥꯏꯕ ꯆꯠꯇ꯭ꯔꯦꯗ
ꯑꯥ
ꯉꯥꯕꯨꯗꯤ ꯌꯥꯝ ꯐꯥꯅꯤꯡꯕꯀꯣ
ꯎꯝ꯫
ꯄꯨꯔꯛꯑꯗꯤ ꯁꯦꯝꯃꯒ ꯆꯥꯅꯤꯡꯉꯥꯏꯗꯣ ꯇꯟꯕꯥ
ꯆꯝꯐꯨꯠ ꯑꯣꯏꯅ ꯆꯥꯎꯗꯅ ꯄꯨꯔꯛꯑꯗꯤ ꯐꯨꯠꯂꯒ ꯆꯝꯐꯨꯠ ꯆꯥꯅꯤꯡ ꯗꯗꯤ ꯑ ꯉꯥ ꯃꯔꯣꯛ ꯃꯦꯠꯄ ꯑꯣꯏꯅ ꯆꯥꯎꯋꯣ
ꯎꯝ ꯗꯨꯃꯥꯏꯅ ꯆꯥꯏꯌꯦ ꯗꯟꯗꯤꯗꯤ ꯐꯨꯠꯂꯒ ꯃꯔꫭꯛ ꯍꯥꯞꯔꯒ ꯆꯅꯝ ꯍꯥꯞꯔꯒ ꯀꯣ
ꯑꯥ
ꯗꯨꯃꯥꯏꯅ ꯆꯥꯏ
ꯑꯣ ꯍꯩꯅ
ꯎꯝ ꯍꯥꯎꯋꯦ ꯍꯥꯎꯋꯦ ꯍꯥꯏꯔꯒ ꯑꯗꯨꯝ ꯆꯥꯏꯗ ꯑꯌꯨꯛꯁꯨ ꯃꯥꯏꯔꯦꯟꯒ ꯎꯁꯣꯏ ꯊꯣꯡꯕ ꯑꯁ ꯍꯥꯎꯋꯦ ꯍꯥꯎꯋꯦ ꯍꯥꯏꯔꯒ ꯆꯥꯛ ꯀꯥ ꯍꯥꯞꯇꯅ ꯆꯥꯏ
ꯐꯖꯅꯥ ꯊꯤꯠꯂꯦ ꯑꯩꯗꯤ ꯍꯥꯞꯄ ꯉꯝꯅꯕꯒꯤ ꯊꯤꯠꯇ꯭ꯔꯦ꯫
ꯑ ꯆꯣꯔꯐꯣꯟ ꯍꯩꯗꯣ ꯂꯩꯇ꯭ꯔꯦ꯫
ꯂꯩꯇ꯭ꯔꯦ ꯂꯣꯏꯈ꯭ꯔꯦ ꯃꯇꯝ ꯂꯣꯏꯈ꯭ꯔꯦ꯫
ꯑꯣ ꯅꯣꯏ ꯅꯣꯏ ꯌꯨꯟ ꯑ ꯀꯩꯅꯣꯝꯒꯤ ꯃꯅꯥ ꯑꯃ ꯌꯥꯝ ꯆꯥꯕꯗꯣ ꯃꯀꯨ ꯌꯥꯎꯕ
ꯑꯥ ꯑꯥ ꯑꯗꯨꯁꯨ ꯂꯣꯏꯈ꯭ꯔꯦ꯫
ꯑꯗꯨ ꯆꯥ ꯍꯟꯗꯛꯁꯨ ꯆꯥꯔꯤꯕ꯭ꯔꯣ꯫
ꯑꯗꯨꯝ ꯆꯥꯏꯗ ꯀꯨꯝꯁꯤꯁꯨ ꯆꯥꯏꯗ ꯃꯇꯝ ꯃꯇꯝꯒꯤ ꯆꯥꯏ꯫
ꯑ ꯀꯪꯉꯒ ꯆꯥꯕ꯭ꯔꯣ꯫
ꯎꯝ ꯅꯤꯕꯣꯡ ꯑꯁ ꯌꯥꯝ ꯀꯪꯍꯟꯕꯤꯌꯦ꯫
ꯑꯦ ꯑ ꯑ ꯑꯩꯈꯣꯏ ꯃꯅꯥꯛꯇ ꯂꯩꯕꯗꯣ ꯅꯪ ꯊꯥꯔꯛ ꯄꯣꯗꯣ ꯑꯗꯨ ꯂꯥꯛꯑꯀꯥꯟꯗ ꯑꯗꯨ ꯀꯪꯕꯁꯨ ꯄꯤꯌꯦ꯫ ꯑꯗꯨꯒꯤ ꯑꯩꯈꯣꯏꯗꯣ ꯆꯥꯅꯤꯡꯉꯥꯏ ꯎꯝ ꯈꯪꯗꯕ꯫ ꯑꯗꯨꯒꯤ ꯂꯣꯏ ꯂꯥꯡꯊꯣꯛꯈ꯭ꯔꯦ ꯑꯗꯨꯒ ꯑ ꯁꯧꯒ꯭ꯔꯤ ꯌꯥꯝ ꯁꯤꯟꯕꯗꯣ ꯑꯉꯥꯡꯕ ꯒꯤꯝꯕ ꯀꯩꯅꯣꯝꯗꯣ ꯂꯩ ꯁꯠꯄꯗꯣ ꯑꯣ ꯑꯗꯨꯕꯨꯗꯤ ꯀꯪꯁꯣꯏ ꯆꯥꯏꯌꯦ꯫
ꯑꯣ ꯃꯣꯏꯗꯤ ꯑꯗꯨꯒꯨꯝꯕ ꯀꯪꯍꯜꯂꯒ ꯆꯥꯕꯀꯣ ꯑꯩꯗꯤ ꯍꯩꯇꯦ꯫
ꯑꯁ ꯀꯌꯥꯃꯛꯁꯨ ꯁꯤꯟꯕ꯭ꯔꯥ ꯎꯁ
ꯅꯣꯏꯗꯣ ꯁꯧꯒ꯭ꯔꯤ ꯆꯥꯁꯦ ꯍꯥꯏꯔꯦ ꯑꯉꯥꯡꯒꯤ ꯃꯅꯥꯒꯤ ꯁꯧꯒ꯭ꯔꯤꯗꯣ
ꯎꯝ
ꯑꯗꯨ ꯆꯥꯕ ꯑꯩꯈꯣꯏꯗꯤ ꯑꯉꯧꯕꯗꯣ ꯆꯥꯏꯗꯅ ꯃꯣꯏꯗꯤ ꯑꯗꯨ ꯅꯠꯇꯦꯕ
ꯑꯥ
ꯁꯧꯒ꯭ꯔꯤ ꯍꯥꯏꯔꯦ ꯑꯉꯥꯡꯕ ꯀꯂ꯭ꯔꯗꯣ ꯆꯥꯔꯅꯨ
ꯑꯗꯣ ꯅꯪꯒꯤ ꯀꯩꯅꯣꯝꯗꯗꯤ ꯀꯩꯀꯩ ꯂꯩꯔꯤꯒꯦ ꯍꯧꯖꯤꯛ
ꯍꯧꯖꯤꯛꯁꯦ ꯏꯁꯀ꯭ꯋꯥꯁ ꯏꯁꯀ꯭ꯋꯥꯁ ꯂꯩꯌꯦ
ꯑꯣ
ꯏꯁ꯭ꯀ꯭ꯋꯥꯁ ꯑꯦꯕꯥꯂꯦꯕꯜ ꯈꯥꯃꯦꯟꯗꯤ ꯅꯣꯡ ꯆꯨꯃꯟꯕꯩ ꯑꯩꯅ ꯂꯣꯏ ꯐꯣꯏꯗꯣꯛꯈ꯭ꯔꯦ ꯍꯣꯏ ꯀꯨꯝꯕꯒꯤꯀꯣ ꯅꯣꯡꯁꯨ ꯑꯗꯨ ꯑꯗꯨꯝ ꯃꯨꯟꯗ꯭ꯔꯤ ꯉꯥꯏꯁꯨ ꯄꯨꯟꯕ
ꯃꯨꯗ꯭ꯔꯤꯉꯩꯗ ꯍꯦꯛꯑꯒ ꯀꯩꯅꯣꯝ ꯊꯝ ꯌꯥꯗ꯭ꯔꯣ ꯑꯗꯤ ꯃꯨꯂꯛꯀꯅꯤꯗꯅ
ꯃꯂꯗꯔꯁꯨ ꯑꯩꯅ ꯂꯣꯏꯟ ꯐꯣꯏꯗꯣꯛꯈ꯭ꯔꯦ ꯅꯍꯥꯟ ꯎꯝ ꯃꯔꯣꯔꯣꯛ ꯃꯔꯣꯔꯣꯛ ꯄꯟꯗꯤ ꯕꯣꯔꯥꯗ ꯊꯥꯕꯀꯣ
ꯑꯥ
ꯑꯗꯨꯗꯣ ꯈꯔ ꯍꯣꯟꯕꯤꯌꯣ ꯌꯦꯟꯅ ꯌꯦꯟ ꯈꯣꯏꯅ ꯑꯗꯨꯗ ꯌꯦꯟ ꯊꯤ ꯂꯩꯕꯒꯤ ꯀꯥꯈꯠꯂꯒ ꯇꯨꯝꯕ ꯃꯣꯔꯣꯛꯗꯣ ꯆꯥꯕ ꯍꯧꯈ꯭ꯔꯦꯕ ꯍꯧꯖꯤꯛꯇꯤ ꯑꯗꯨꯒꯤ ꯌꯦꯟꯅ ꯑꯗꯨꯝ ꯆꯦꯛꯈꯥꯏꯕ ꯑꯗꯨꯒꯤ ꯍꯤꯡꯒꯣꯜ ꯃꯅꯨꯡꯗ ꯍꯣꯟꯕꯤꯌꯣ ꯍꯥꯏꯔꯤꯕ ꯍꯣꯟꯕꯤꯈ꯭ꯔꯦ ꯑꯗꯨꯗꯤ ꯑꯩꯅ ꯂꯣꯏꯅ ꯈꯥꯃꯦꯟꯒꯤ ꯀꯥꯈꯠꯅꯤꯡꯉꯥꯏꯁꯨ ꯋꯥꯅ ꯁꯦꯝꯕꯤꯕꯅꯦ ꯑꯩꯅ ꯑꯗꯨꯒꯤ ꯂꯣꯏꯅ ꯐꯣꯏꯗꯣꯔꯒ ꯑꯩ ꯀꯩꯅꯣꯝ ꯇꯧꯈ꯭ꯔꯦ
ꯑꯣ ꯃꯥꯏꯔꯦꯟꯗꯤ ꯀꯥꯏꯗ ꯊꯥꯕ꯭ꯔꯣ
ꯃꯥꯏꯔꯦꯟꯒꯤ ꯃꯈꯥꯔꯣꯝꯗ
ꯑꯣ
ꯍꯤꯡꯒꯣꯜ ꯃꯆꯥ ꯀꯩꯅꯣꯝ ꯊꯥꯏꯅ ꯂꯦꯛꯇꯁ ꯊꯥꯕꯒꯤ ꯍꯤꯡꯒꯣꯜꯗꯣ
ꯑ ꯑꯥ
ꯑꯗꯨꯗ ꯑꯩꯅ ꯁꯤ ꯑꯩꯈꯣꯏ ꯔꯦꯜ ꯂꯩꯕ ꯃꯇꯝꯗ
ꯎꯝ
ꯃꯔꯨꯒꯨꯝꯕ ꯂꯧꯔꯛꯄ ꯑꯗꯨꯒ ꯑꯁꯤ ꯏꯅꯦꯅ ꯑꯃ ꯑꯩ ꯌꯨꯝ ꯍꯜꯂꯛꯄ ꯃꯇꯝꯗ ꯑꯩꯒꯤꯅꯦ ꯍꯥꯏꯔꯒ ꯄꯤꯔꯒ ꯑꯗꯨ ꯊꯣꯡꯔꯥ ꯆꯥꯕ ꯃꯇꯝꯗ ꯃꯔꯨ ꯂꯧ ꯂꯧꯊꯣꯛꯔꯒ ꯊꯣꯡꯕ
ꯑꯥ
ꯃꯔꯦꯟꯗꯣ ꯏ ꯄꯤꯛ ꯄꯤꯛꯂꯥ ꯀꯔꯤꯁꯨ ꯌꯥꯝꯅ ꯍꯥꯎꯕꯗꯣ
ꯎꯝ
ꯑꯗꯨꯃꯥꯏꯅ ꯇꯧꯕ ꯑꯩꯅ ꯊꯥꯕ ꯑꯗꯨꯒꯤ ꯃꯤ ꯑꯍꯨꯝ ꯃꯔꯤꯗꯤ ꯍꯦꯛ ꯀꯦ ꯑꯃꯅ ꯑꯃꯅ ꯑꯁꯤ ꯕꯣꯏ ꯑꯅꯤꯒꯤ ꯄꯤꯕ ꯑꯃꯅ ꯆꯥꯕ ꯑꯃꯥꯟꯗꯤ ꯀꯗꯥꯏ ꯆꯠꯄ꯭ꯔꯥ ꯈꯪꯗꯦ ꯍꯤꯒꯦ
ꯑꯣ
ꯃꯨꯟꯗ꯭ꯔꯤꯉꯩꯗ ꯍꯦꯛꯄ ꯀꯣ
ꯑꯣ ꯃꯌꯥꯝ ꯄꯥꯟꯕ꯭ꯔꯥ ꯍꯟꯗꯛꯁꯨ
ꯑꯅꯤ ꯑꯍꯨꯝ ꯂꯩꯔꯤ ꯍꯣꯏ ꯍꯌꯦꯡꯋꯥꯏ ꯑꯩ ꯆꯝꯐꯨꯠ ꯆꯥꯅꯤꯡꯉꯥꯏꯔ ꯊꯝꯁꯤꯔꯥ
ꯎꯝ ꯃꯥꯏꯔꯦꯟ ꯅꯠꯇꯕ ꯈꯣꯡꯗ꯭ꯔꯨꯝꯗꯤ ꯊꯣꯡ ꯑꯦ
ꯊꯥꯏꯌꯦ ꯊꯥꯏꯌꯦꯕ ꯌꯦꯡꯕ ꯆꯠꯄ ꯎꯝ ꯌꯦꯡꯕ ꯆꯠꯄ ꯉꯝꯗ꯭ꯔꯦ ꯍꯧꯖꯤꯛ ꯊꯥꯕꯤꯗꯤ ꯊꯥꯕꯤꯕꯅꯦ
ꯑꯗꯣ ꯃꯌꯥꯝ ꯃꯌꯥꯝꯗꯤ ꯍꯧꯕ꯭ꯔꯥ
ꯍꯧꯗꯤ ꯍꯧꯋꯦ ꯎꯝ ꯃꯣꯏ ꯆꯠꯐꯝ ꯂꯩꯗꯕ ꯎꯝ ꯑꯃꯥꯗꯣ ꯍꯤꯡꯒꯣꯜ ꯃꯅꯥꯛꯇ ꯑꯆꯧꯕ ꯑꯃꯥ ꯄꯥꯟꯕ ꯑꯗꯨ ꯄꯨꯝꯃꯒ ꯂꯩꯔꯝꯃꯦ
ꯑꯩ ꯃꯡꯗ꯭ꯔꯣ
ꯑꯩꯁꯨ ꯇꯣꯏꯅ ꯆꯠꯇ꯭ꯔꯦꯕ
ꯅꯪ ꯆꯠꯇꯕꯤꯁꯨ ꯑꯃꯥꯔꯛꯇꯤ ꯆꯠꯍꯜꯂꯨꯗꯅ
ꯎꯝ ꯃꯥꯅ ꯍꯦꯅ ꯀꯤꯕꯅꯦ
ꯑꯗꯨꯒꯨꯝꯕ ꯀ꯭ꯔꯤꯁꯅ ꯌꯥꯝ ꯁꯤꯠ ꯅꯥꯟꯗꯕ ꯖꯒꯥꯗ ꯃꯥ ꯆꯠꯄ ꯀꯤꯕꯅꯦ
ꯑꯗꯣ ꯂꯤꯟ ꯂꯩꯕ꯭ꯔꯣꯅꯦ
ꯅꯍꯥꯟꯗꯣ ꯑꯁꯤ ꯌꯨꯝ ꯃꯅꯥꯒꯤ ꯀꯣꯕ꯭ꯔꯥ ꯑꯃꯥ ꯍꯥꯠꯄ ꯑꯗꯨꯒꯤ ꯀꯤꯕ ꯂꯤꯟ ꯂꯩꯕꯒꯤ
ꯎꯝ ꯃꯥꯒꯤ ꯊꯥꯡꯗꯨ ꯄꯥꯏꯔ ꯆꯠꯂꯣ ꯍꯥꯏꯌꯨꯅꯦ
ꯆꯠꯀꯗꯧ ꯃꯥꯥꯟꯗꯦ
ꯅꯪꯒꯤ ꯏꯅꯦꯝꯕꯣꯛꯇꯤ ꯆꯠꯇꯦ
ꯎꯝ ꯆꯠꯇꯦ ꯑꯗꯨꯔꯣꯝꯗ ꯃꯤ ꯀꯅꯥꯁꯨ ꯆꯠꯇ꯭ꯔꯦ ꯍꯧꯖꯤꯛ ꯂꯣꯏꯅ ꯎꯝ ꯎꯝ ꯍꯣꯏ
ꯑꯥ ꯑꯗꯨ ꯑꯣꯏꯔꯗꯤ ꯈꯪꯗꯦ ꯇꯟꯗꯕ ꯃꯔꯛꯇꯗꯤ ꯆꯠꯄ ꯌꯥꯏꯅ ꯀꯅꯥꯝ ꯁꯦꯝꯕꯤꯗꯦ ꯃꯥꯊꯛ ꯀꯥꯅꯤꯡꯉꯥꯏ ꯁꯦꯝꯕꯤꯗꯦ
ꯁꯦꯝꯕꯤꯗꯦ
ꯑꯥ ꯃꯈꯥ ꯑꯣꯏꯕ꯭ꯔꯥ
ꯃꯈꯥꯗ ꯆꯠꯍꯟꯕ ꯑꯗꯣ ꯃꯤꯒꯤ ꯑꯗꯨ ꯃꯥꯏꯔꯦꯟꯒꯤ ꯃꯔꯤꯗꯣ ꯃꯤꯒꯤ ꯌꯨꯝꯗ ꯆꯠꯈ꯭ꯔꯦꯕ
ꯑꯁ
ꯑꯗꯣ ꯃꯤꯒꯤ ꯌꯨꯝꯗ ꯆꯠꯄꯗꯣ ꯑꯗꯨꯝ ꯃꯣꯏꯅꯀꯣ ꯃꯊꯛ ꯀꯥꯅꯤꯡꯉꯥꯏ ꯃꯣꯏꯁꯦ ꯍꯦꯝꯈ꯭ꯔꯦ
ꯃꯣꯏꯒꯤ ꯑꯣꯏꯈ꯭ꯔꯦ
ꯑꯥ ꯃꯣꯏꯒꯤ ꯑꯣꯏꯈ꯭ꯔꯦ ꯅꯣꯛꯅꯤꯡꯂꯦ
ꯎꯝ ꯀꯩꯅꯣꯝ ꯑꯥ ꯀꯩꯅꯣꯝꯒꯤ ꯃꯕꯣꯛꯗꯧꯅ ꯂꯥꯏꯟꯗꯣ ꯌꯦꯡꯉ ꯑꯩꯉꯣꯏꯅꯤꯅꯦ ꯍꯥꯏ ꯂꯧ
ꯃꯣꯏ ꯊꯥꯗꯦꯕꯀꯣ ꯑꯩꯅ ꯊꯕꯤꯕ ꯉꯥꯛꯇꯅꯦꯕ ꯃꯣꯏꯗ ꯆꯠꯈꯤꯕꯗꯣ ꯑꯗꯨꯒꯤ ꯑꯩꯅ ꯃꯣꯏꯗ ꯄꯥꯜꯗꯤ ꯃꯣꯏ ꯆꯥꯁꯤꯅꯨ ꯑꯩꯈꯣꯏꯗ ꯁꯥꯏꯠꯇ ꯄꯥꯟꯕ ꯑꯩꯈꯣꯏ ꯆꯥꯕ ꯑꯩ ꯍꯥꯏꯔꯒ ꯂꯩꯕꯅꯦ
ꯑ ꯑꯗꯨꯝꯁꯨ ꯐꯌꯦꯗ ꯃꯣꯏ꯫
ꯎꯝ
ꯃꯤ ꯑꯩꯈꯣꯏ ꯂꯣꯝꯅ ꯂꯥꯛꯑꯦ ꯁꯥꯎꯗꯣꯏ ꯁꯔꯨꯛ ꯃꯣꯏꯁꯨ ꯈꯔꯥ ꯂꯧꯔꯒ ꯆꯥꯏꯔꯗꯤ ꯈꯔ ꯐꯔꯦꯗꯅ
ꯎꯝ ꯃꯣꯏꯁꯨ ꯌꯨꯝ ꯁꯥꯕꯒꯤ ꯋꯥ ꯌꯥꯝ ꯂꯩꯕꯀꯣ
ꯑꯥ
ꯑꯗꯨꯒꯤ ꯃꯣꯏꯁꯨ ꯑꯗꯨꯅ ꯁꯥꯕ ꯑꯗꯨꯒꯤ ꯑꯩꯅ ꯍꯤꯡꯒꯣꯜ ꯇꯧꯕꯤ ꯌꯥꯝ ꯐꯖꯕꯒꯤ ꯃꯣꯏꯁꯨ ꯃꯣꯏꯒꯤ ꯌꯨꯝ ꯃꯅꯥꯁꯨ ꯍꯤꯡꯒꯣꯜ ꯃꯆꯥ ꯌꯥꯝꯅ ꯍꯟꯗꯛ ꯅꯧꯅ ꯇꯧ ꯇꯧꯋꯦ ꯑꯗꯨ ꯍꯤꯡꯒꯣꯜꯗꯤ ꯌꯥꯝ ꯆꯜꯔꯤ ꯊꯥꯕꯤ ꯆꯥꯈ꯭ꯔꯦ ꯃꯥꯏꯔꯦꯟ ꯆꯥꯈ꯭ꯔꯦ ꯂꯦꯛꯇꯁ ꯆꯥꯈ꯭ꯔꯦ ꯑꯗꯨꯒ ꯑꯣ ꯆꯅꯝ ꯃꯅꯥ ꯑꯣꯅꯤꯌꯟ ꯃꯅꯥ ꯆꯥꯈ꯭ꯔꯦ
ꯃꯅꯥ ꯑꯣꯏꯗꯣꯏꯁꯨ ꯎ ꯑꯆꯧ ꯑꯆꯧꯕ ꯆꯥꯅꯤꯡꯉꯥꯏ ꯊꯥꯎꯅ
ꯀꯔꯤ
ꯆꯅꯝꯒꯨꯝꯕ ꯇꯤꯜꯂꯧꯒꯨꯝꯕ
ꯑꯗꯨꯝꯃꯥ ꯃꯇꯝ ꯅꯠꯇ꯭ꯔꯦ ꯍꯧꯖꯤꯛ ꯅꯍꯥꯟꯗꯤ ꯊꯥꯏꯑ ꯃꯅꯥ ꯆꯥꯅꯤꯉꯥꯏ ꯉꯛꯇ ꯑꯗꯨꯝ ꯇꯝꯗꯨ ꯆꯥꯔꯥ ꯐꯪꯗ꯭ꯔꯦꯕ ꯑꯗꯨꯒꯤ ꯌꯣꯟꯅꯤꯡꯉꯥꯏ ꯕꯦꯛ ꯕꯦꯛ ꯄꯔꯛꯄ ꯃꯗꯝꯗ ꯍꯧꯕ ꯈꯣꯏꯗꯣ ꯊꯥꯅꯤꯡꯉꯥꯏ ꯍꯥꯏꯔꯒ ꯑꯩꯅ ꯀꯦꯖꯤ ꯀꯦꯖꯤꯗ ꯂꯧꯔꯒ
ꯎꯝ
ꯊꯥꯕꯤꯕ
ꯑꯥꯡ
ꯑꯗꯨꯒ ꯍꯟꯗꯛ ꯆꯤꯂꯤ ꯄꯥꯝꯕꯤꯁꯨ ꯃꯣꯔꯣꯛ ꯄꯥꯝꯕꯤꯁꯨ ꯑꯃ ꯑꯅꯤ ꯑꯍꯨꯝꯗꯤ ꯊꯥꯕꯤꯕꯅꯦ ꯄꯔꯦꯡ ꯑꯗꯨꯁꯨ ꯄꯥꯝꯕꯤ ꯑꯃꯗꯤ ꯍꯦꯛꯂꯒ ꯆꯥꯕ ꯍꯧꯔꯦ ꯑꯗꯨ ꯈꯥꯗꯒꯤ ꯕꯣꯔꯥꯒꯤꯁꯨ ꯑꯗꯨꯝ ꯆꯥꯔꯦ
ꯎꯝ ꯑꯦ ꯏꯃꯥꯒꯤ ꯀꯥꯀꯩꯅꯣꯝꯁꯨ ꯐꯖꯅ ꯍꯧꯔꯥ ꯂꯩꯕꯅꯦ ꯎꯠꯇ꯭ꯔꯣ
ꯀꯔꯤꯔꯣ
ꯃꯨꯔꯣꯛ
ꯑꯣ
ꯑꯥ
ꯅꯍꯥꯟ ꯃꯥ ꯆꯔꯥ ꯊꯝꯃꯤ ꯍꯥꯏꯕ ꯇꯥꯏ ꯎꯠꯗꯤ ꯎꯠꯇꯔꯦ ꯗꯅ
ꯅꯍꯥꯟ ꯑꯩ ꯄꯨꯟꯂ‌ꯤꯕꯀꫭ ꯃꯥꯗꫭ ꯑꯣ ꯄꯈꯪ ꯈꫭꯏ ꯇꯨꯝꯕꯒꯤ ꯇꯥ ꯍꯥꯕꯤ ꯂꯩꯕꯗꯣ
ꯎꯝ
ꯑꯗꯨ ꯃꯅꯥꯗꯁꯨ ꯊꯝꯃꯦ ꯑꯗꯨꯝ ꯊꯝ ꯊꯝ ꯊꯝꯔꯒ ꯑꯣꯛ ꯆꯥꯛ ꯑꯣꯛ ꯂꯩꯕ ꯃꯅꯥꯛꯇꯁꯨ ꯈꯔ ꯈꯔꯊꯝꯕ ꯃꯥꯜꯂꯦ ꯌꯥꯝ ꯆꯥꯎ ꯆꯥꯎꯅ ꯍꯧꯈꯤꯕꯅꯤ ꯑꯗꯣ ꯄꯥꯟꯕꯁꯨ ꯍꯧꯈ꯭ꯔꯕꯅꯤ
ꯎꯝ
ꯃꯔꯤ ꯃꯉꯥꯗꯤ ꯎꯈ꯭ꯔꯕꯅꯦ ꯃꯌꯥꯝ ꯆꯥꯔꯝꯒꯅꯤ ꯍꯟꯗꯛꯇꯤ
ꯆꯔꯝꯒꯅꯤ ꯍꫭꯏ ꯈꫭꯏꯁꯨ ꯁꯤꯗ ꯅꯍꯥꯟ ꯇꯥꯡꯕ ꯃꯇꯝꯗ ꯂꯩꯁꯦ ꯂꯨꯄꯥ ꯌꯥꯡꯈꯩꯒꯤ ꯂꯩꯔꯝ ꯃꯉꯥ ꯇꯔꯨꯛ ꯉꯛꯇ ꯄꯤꯌꯦ ꯐ꯭ꯔꯦꯁ
ꯑꯁꯪꯕꯗ
ꯑꯗꯨ ꯃꯌꯥꯝ ꯊꯥꯜꯒ ꯌꯣꯂꯣꯗꯅ ꯑꯗꯨꯗꯤ
ꯌꯥꯝ ꯊꯥꯅꯤꯡꯉꯥꯏꯁꯨ ꯏꯁ ꯌꯥꯟꯗꯕ ꯃꯐꯝꯅ ꯌꯥꯗꯕ
ꯑꯗ ꯗ ꯑꯗꯣ ꯅꯤ ꯁꯤ ꯑꯗ‌ꯣ ꯁꯤꯃ‌ꯦꯟꯒꯤ ꯕꯣꯔꯥꯗ ꯀꯔꯤ ꯀ‌ꯦꯌꯥ ꯂ‌ꯣꯏ ꯀꯌꯥꯝ ꯂꯩꯕꯔꫭꯅ‌ꯦ ꯅꫭꯏꯗ
ꯂꯩꯗ꯭ꯔꯦꯗ ꯅ‌ꯦꯁꯤ ꯌꯨꯝ ꯃꯅꯥꯛꯇꯤ ꯌꯨꯝ ꯁꯥꯕꯈꯣꯏ ꯅꯍꯥꯟ ꯃꯣꯏ ꯁꯤꯃꯦꯟ ꯕ‌ꯣꯔ ꯊꯣꯛꯂꯦ ꯍꯥꯏꯕꯒꯤ ꯏꯕꯥꯅꯤ ꯂꯧꯕ ꯆꯠꯂꯒ ꯊꯥꯕꯤꯕ ꯊꯥꯔꯒꯥꯟꯗ ꯃꯔꯤ ꯃꯉꯥꯗꯤ ꯌꯦꯟꯅ ꯆꯈꯥꯏꯔꯒ ꯁꯤꯈ꯭ꯔꯦ
ꯑꯣ
ꯑꯩꯅ ꯐ ꯐꯠ ꯇꯧꯕ ꯉꯝꯗꯒꯦ ꯍꯟꯗꯛꯇꯗꯤ ꯇꯧꯗꯦ
ꯍꯌꯦꯡꯋꯥꯏ ꯊꯥꯕ ꯃꯇꯝ ꯂꯥꯛꯄꯗ ꯊꯥꯔꯒ ꯌꯣꯜꯂꯨꯗꯅ
ꯎꯝ
ꯎꯝ ꯑꯗꯨ ꯑꯗꯨꯅ ꯍꯦꯟꯅ ꯁꯤꯠꯀꯅꯦꯕ
ꯎꯝ
ꯃꯣꯏ ꯃꯔꯤ ꯃꯉꯥ ꯇꯪ ꯄꯤꯕꯗꯣ ꯇꯔꯨꯛ ꯇꯔꯦꯠ ꯄꯤꯌꯗꯤ ꯇꯤꯂꯧꯖ‌ꯦ ꯄꯤꯗꯅ ꯅꯣꯏ ꯗꯨꯀꯥꯟ ꯆꯠ ꯐꯝꯃꯦ ꯍꯥꯏꯔꯗꯤ ꯌꯥꯏꯗꯅ
ꯎꯝ
ꯑꯗꯨꯁꯨ ꯌꯦꯟ ꯌꯦꯟ ꯌꯦꯟ ꯍꯥꯞꯇ꯭ꯔꯗꯤ ꯃꯊꯤ ꯂꯩꯔꯣꯏꯅꯦ
ꯑꯣꯛ ꯃꯊꯤ ꯂꯩꯁꯤꯗꯤ ꯌꯦ
ꯀꯥꯎꯋꯤꯅꯦ ꯅꯣꯏ ꯑ‌ꯣꯛꯁ ꯅꯣꯏ ꯑ‌ꯣꯛꯗ‌ꯣ ꯌꯣꯜꯂꯗꯤ ꯀꯃꯥꯏꯟ ꯇꯧꯕ
ꯑꯣꯛ ꯌ‌ꯣꯜꯂꯤ‌ ꯃꯈꯨꯗ ꯃꯤ ꯃꯊꯤ ꯂꯧꯕ ꯂꯥꯛꯑꯦ ꯃꯤꯁꯤꯡꯁꯨꯕ ꯍꯧꯖꯤꯛ ꯍꯨꯖꯤꯛꯇꯤ ꯊꯤ ꯌꯥꯝ ꯂꯩꯕ
ꯑꯗꯨ
ꯐꯣꯏ ꯄꯟꯕꯤꯁꯨ ꯃꯆꯥ ꯄꯥꯜꯂꯦ
ꯃꯤ ꯂꯣꯏ ꯂꯧꯗ ꯂꯤꯡ ꯃꯤ ꯂꯧ ꯂꯣꯏ ꯂꯧꯅꯗ꯭ꯔꯤꯉꯩꯗ ꯈꯔ ꯅꯣꯏꯒꯤ ꯈꯔ ꯍꯥꯞꯄ‌ꯣꯗꯅ ꯍꯌꯦꯡꯋꯥꯏ ꯄꯥꯏꯅꯤꯉꯥꯏ
ꯃ‌ꯣꯏ ꯂꯧꯋꯦ ꯍꯥꯏꯔꯁꯨ ꯌꯥꯝ ꯂꯧꯔꯣꯏꯗ ꯊꯕꯛ ꯁꯨꯕ ꯌꯥꯝꯗꯦꯕ ꯁꯤꯒꯤ
ꯎꯝ
ꯕꯛꯁꯨ ꯌꯥꯝꯗ‌ꯦ ꯑꯁ ꯅꯨꯄꯤꯁꯤꯡꯅ ꯉꯥ ꯐꯥꯕ ꯆꯠꯄ ꯁꯤꯗꯤꯀꯣ
ꯃꯩꯇꯩ ꯅꯨꯄꯤ ꯍꯣꯏꯗ ꯉꯥ ꯆꯣꯞꯄꯒꯨꯝꯅ ꯇꯝꯃꯣꯏꯅꯦ
ꯎꯝ ꯃꯣꯏꯁꯦ ꯉꯥ ꯌꯥꯝ ꯅꯨꯄꯤ ꯅꯨꯄꯥ ꯈꯥꯗꯤ ꯑꯗꯨꯝ ꯆꯠꯂꯦ
ꯎꯝ
ꯅꯨꯡꯊꯤꯟ ꯆꯨꯞꯄ ꯅꯨꯡꯊꯤꯟ ꯆꯨꯞꯄ ꯑꯗꯨꯝ ꯆꯠꯄꯅꯦ
ꯑꯗꯨ ꯑꯣꯏꯗꯤ ꯃꯤꯌꯥꯝ ꯃꯤꯌꯥꯝ ꯐꯥꯕ꯭ꯔꯥ